ꯍꯜꯂꯣ
ꯍꯜꯂꯣ
ꯏꯁ ꯚꯥꯏ ꯅꯨꯉꯥꯏꯔꯤꯕꯣ
ꯅꯨꯡꯉꯥꯏꯔꯤꯌꯦ ꯅꯪꯗꯤ ꯀꯔꯝ ꯀꯔꯝ ꯄꯥꯜꯂꯤꯒꯦ
ꯑꯁ ꯁꯨꯝ ꯄꯪꯂꯩ ꯂꯩꯔꯤꯗꯥ ꯏꯟꯗꯤꯌꯥꯗ ꯃꯤꯟ ꯍꯧꯖꯤꯛꯀꯥꯟ ꯕꯣꯜ ꯋꯥꯔꯜꯗ ꯀꯞ ꯑꯗꯨꯝ ꯌꯦꯡꯉꯤꯕꯣ
ꯑꯗꯨꯝ ꯌꯦꯡꯉꯤ ꯑꯩꯁꯨ ꯅꯨꯡꯗꯥꯡꯒ ꯇꯨꯝꯗꯕꯗꯝ ꯃꯤꯠꯀꯥꯥꯁꯦ ꯀꯨꯠꯄꯅ ꯂꯣꯏꯔꯝꯃꯤ ꯇꯣꯏꯁꯦ ꯅꯪꯗꯤ ꯀꯔꯝ ꯀꯔꯝ ꯇꯧꯔꯤꯒꯦ
ꯑꯁ ꯋꯥꯔꯜ ꯀꯞꯁꯦ ꯌꯦꯡꯍꯧꯗ꯭ꯔꯒꯗꯤ ꯇꯨꯝꯕꯁꯤ ꯌꯥꯗꯕꯩ ꯇꯥꯏꯞ ꯇꯧ ꯂꯩꯔꯦꯅꯦ ꯍꯧꯖꯤꯛꯀꯤ ꯕꯣꯜꯖꯦ ꯄꯨꯔꯥ ꯃꯈꯜ ꯑꯃꯗ ꯂꯩꯔꯦꯅ ꯍꯧꯖꯤꯛꯀꯥꯟꯗꯤ ꯕꯣꯜꯁꯦ ꯕꯣꯜ ꯌꯥꯎꯗ꯭ꯔꯗꯤ ꯂꯩꯕꯥꯛꯁꯦ ꯄꯨꯔꯥ ꯀꯩꯅꯣꯝ ꯇꯧꯕ ꯆꯞ ꯃꯥꯟꯅꯔꯦꯅꯦ
ꯑꯗꯨꯗꯤꯅꯦ ꯍꯥꯏꯖꯦ
ꯑꯗꯨꯅꯤ ꯋꯥꯔꯜ ꯀꯞꯁꯤ ꯌꯦꯡꯍꯧꯗ꯭ꯔꯒꯗꯤ ꯍꯥꯏꯗꯤ ꯄꯨꯔꯥ ꯀꯩꯅꯣꯝꯗ ꯂꯩꯔꯅꯦꯕ ꯑꯗꯨꯅꯤ ꯒ꯭ꯌꯥꯟ ꯇꯥꯗꯦ ꯇꯧꯔꯤꯁꯦ
ꯑꯗꯨꯅꯦ ꯍꯧꯖꯤꯛ ꯍꯧꯖꯤꯛ ꯋꯥꯔꯜ ꯀꯞ ꯌꯦꯡꯗꯕ ꯃꯤꯗꯨꯗꯤ ꯄꯨꯔꯥ ꯃꯤꯁꯤ ꯇꯣꯉꯥꯟ ꯇꯥꯕꯩ ꯇꯥꯏꯞ ꯇꯧꯗ꯭ꯔꯣ
ꯃꯥꯅꯤ ꯑꯗꯨꯅꯤ ꯋꯥꯔꯜ ꯀꯞ ꯍꯥꯏꯕ ꯋꯥꯔꯜ ꯀꯞꯁꯦ ꯌꯥꯎꯗ꯭ꯔꯒꯗꯤ ꯂꯩꯕꯥꯛ ꯁꯦ ꯄꯨꯔꯥ ꯀꯩꯅꯣ ꯇꯧꯕ ꯌꯥꯗ꯭ꯔꯒ
ꯑ
ꯑꯣ ꯍꯣꯏ ꯎꯝ
ꯕꯣꯟ ꯅꯨꯡꯖꯤꯕꯨ ꯍꯧꯖꯤꯛ ꯅꯪꯕꯨ ꯀꯔꯝ ꯀꯔꯥ ꯀꯅꯥꯒꯤ ꯁꯞꯄꯣꯔꯠꯇꯣꯏ ꯂꯩꯔꯤꯒꯦ ꯕꯣꯟꯖꯤꯕꯨ
ꯑꯩꯗꯤ ꯍꯟꯗꯛꯁꯦ ꯕ꯭ꯔꯥꯖꯤꯜꯗ ꯑꯣꯏ ꯇꯧꯔꯦ
ꯑꯣ ꯐꯔꯦꯅꯦ ꯑꯗꯨꯗꯤ ꯑꯁ
ꯑꯥ ꯅꯪꯅꯦ ꯀꯅꯥꯗ ꯇꯧꯔꯤꯒꯦ
ꯑꯩꯒꯤꯗꯤ ꯑꯥꯔꯖꯦꯟꯇꯤꯅꯥꯅꯦꯅ ꯈꯪꯗꯦꯗꯥ ꯕꯣꯜꯒꯤ ꯃꯔꯝꯗ ꯚꯥꯏ ꯍꯧꯖꯤꯛ ꯀꯥꯟꯁꯦ ꯈꯠꯅꯕꯤ ꯆꯩꯅꯕꯤ ꯇ꯭ꯔꯣꯜ ꯇꯧꯅꯕꯤ ꯌꯥꯝꯅ ꯇꯧꯅꯔꯦ ꯍꯧꯖꯤꯛꯁꯦ
ꯍꯣꯏꯅꯦ ꯐꯦꯁꯕꯨꯛꯀꯥꯗꯤ ꯄꯥꯏꯕ ꯅꯨꯡꯉꯥꯏꯔꯦ ꯀꯩꯅꯣ ꯑꯗꯨꯒꯤ ꯑꯗꯨꯏ ꯃꯔꯝ ꯐꯨꯠꯕꯣꯜꯒꯤ ꯃꯔꯝ ꯁꯤꯗ ꯍꯟꯗꯛ ꯃꯇꯥꯡꯁꯤꯗꯤ
ꯃꯥꯅꯦ ꯋꯥꯔꯜ ꯀꯞꯁꯦ ꯐꯖꯅ ꯌꯦꯡꯗ꯭ꯔꯒꯗꯤ ꯍꯥꯏꯗꯤ ꯄꯨꯔꯥ ꯂꯥꯏꯐꯁꯦ ꯌꯥꯗ꯭ꯔꯦꯅꯦ
ꯑꯥ
ꯑꯅꯦ ꯋꯥꯔꯜ ꯀꯞꯁꯦ ꯕꯣꯜ ꯑꯗꯨ ꯈꯪꯗꯦ ꯇꯧꯔꯤꯁꯦ ꯕꯣꯜꯁꯦ ꯍꯥꯏꯗꯤ ꯄꯨꯔꯥ ꯀꯩꯅꯣꯝꯗ ꯂꯩꯔꯦꯕ ꯇꯣꯏꯁꯦ
ꯑꯥ ꯕꯣꯜꯁꯦ ꯍꯟꯗꯛꯁꯦ ꯐ꯭ꯔꯥꯟꯁꯁꯨ ꯐꯖꯩꯅꯦ ꯍꯟꯗꯛꯇꯤ
ꯐ꯭ꯔꯥꯟꯁꯁꯨ ꯐꯖꯩ ꯑꯗꯣ ꯀꯅꯥꯅꯕꯨ ꯄꯥꯏꯔꯛꯀꯗꯣꯏꯅꯣ ꯈꯪꯗꯦ ꯑꯥ ꯑꯗꯨꯗ ꯈꯪꯗꯦꯕꯣ ꯂꯩꯔꯤꯕ ꯀꯟꯗꯤꯁꯟꯁꯦ
ꯑꯗꯨꯅꯤꯅꯦ ꯑꯗꯣ ꯕꯣꯜ ꯌꯦꯡꯕꯁꯤꯗꯤ ꯍꯛꯆꯥꯡꯁꯤꯗꯤ ꯌꯥꯗ꯭ꯔꯦꯍꯦ
ꯑꯁ ꯌꯥꯗ꯭ꯔꯦ ꯕꯣꯜ ꯌꯦꯡꯃꯟꯗꯅꯥ ꯃꯥꯅꯦ
ꯑꯩꯖꯨ ꯉꯁꯤ ꯍꯧꯒꯠꯄꯗ ꯉꯥꯏꯗꯤ ꯉꯁꯥꯏ ꯑꯍꯤꯡ ꯐꯨꯠꯕꯣꯜ ꯌꯦꯡꯉꯝꯕꯒꯤ
ꯑꯥ ꯊꯦꯡꯉꯦ ꯇꯨꯝꯕ ꯍꯧꯒꯠꯇ꯭ꯔꯦ
ꯑꯥ
ꯐꯔꯦꯅꯦ ꯕꯣꯟ ꯃꯇꯝꯁꯦ ꯂꯣꯏꯔ ꯐꯖꯅ ꯅꯤꯅꯥ ꯇꯥꯅ ꯇꯨꯝꯕ ꯍꯥꯏꯗꯨꯅꯤ
ꯑꯥ ꯋꯥꯔꯜ ꯀꯞꯁꯤꯅꯨ ꯐꯖꯅ ꯂꯣꯏꯁꯜꯂꯒ ꯐꯖꯅ ꯇꯨꯝꯃꯒꯦꯅ ꯈꯜꯂꯦ ꯑꯩꯁꯨ ꯅꯠꯇ꯭ꯔꯗꯤ ꯇꯨꯝꯕ ꯆꯥꯕ ꯑꯃꯕꯥꯎ ꯈꯪꯗ꯭ꯔꯝꯅꯤ ꯇꯣꯏꯁꯦ ꯍꯛꯆꯥꯡꯁꯤ ꯐꯤꯕꯝꯗꯤ ꯐꯖꯅ ꯁꯣꯛꯑꯦ
ꯃꯥꯅꯦ
ꯃꯤꯠ ꯅꯨꯡꯒꯁꯦ ꯀꯨꯠꯄꯗ ꯃꯨꯁꯨꯛ ꯃꯨꯨꯔꯝꯅꯤ ꯇꯧꯔꯤꯁꯦ
ꯑꯗꯨꯅꯤꯃꯤ ꯇꯧꯔꯤꯁꯦ ꯆꯞ ꯃꯅꯩꯅꯦ
ꯅꯪꯕꯨ ꯅꯪꯕꯨ ꯍꯛꯆꯥꯡ ꯐꯤꯕꯝꯗꯣ ꯀꯃꯥꯏꯅ ꯇꯧꯔꯤꯒꯦ ꯍꯥꯟꯅꯁꯨ ꯅꯪ ꯅꯁꯥ ꯈꯔ ꯅꯨꯡꯉꯥꯏꯇꯦ ꯈꯣꯠꯇꯦꯅ ꯈꯔ ꯇꯧꯔꯨꯗꯥꯏꯅꯤ ꯅꯪꯕꯨ
ꯑꯁ ꯍꯛꯆꯥꯡꯕꯨꯗꯤ ꯅꯨꯡꯉꯥꯏꯇ꯭ꯔꯤꯅꯤꯅꯦ ꯍꯣꯁꯄꯤꯇꯟꯅ ꯑꯗꯨꯝ ꯆꯠꯇꯅ ꯈꯣꯠꯇꯅ ꯑꯗꯨꯝ ꯇꯧꯔꯤꯕꯅꯦ ꯑꯗꯣ ꯍꯥꯏꯗꯤ ꯐꯣꯟꯟꯁꯤꯗꯤ ꯑꯗꯨꯝ ꯌꯦꯡꯗ ꯌꯥꯗꯕꯅꯤꯅ ꯌꯦꯡꯅꯤꯡꯕꯅꯤꯅ ꯇꯨꯝꯒꯦ ꯈꯜꯂꯒꯁꯨ ꯍꯦꯛꯇ ꯇꯨꯝꯅꯤꯡꯉꯛꯇꯦ ꯍꯦꯛꯇ ꯃꯌꯥꯝꯁꯤꯅ ꯕꯣꯜ ꯍꯦꯛ ꯌꯦꯡꯉꯦ ꯑꯩꯁꯨ ꯍꯦꯛꯇ ꯑꯗꯨꯝ ꯕꯣꯜꯁꯦ ꯑꯗꯨꯝ ꯌꯦꯡꯅꯤꯡꯉꯛ ꯑꯅ ꯑꯗꯨꯝ ꯌꯦꯡꯉꯦ ꯑꯗꯨꯝ ꯇꯧ ꯂꯩꯔꯤꯁꯤꯅꯤ ꯇꯧꯔꯤꯁꯤ
ꯃꯥꯅꯤꯅꯦ ꯃꯥꯅꯤꯅꯦ ꯄꯣꯊꯥꯒꯦ ꯈꯜꯂꯁꯨ ꯅꯥꯀꯟꯁꯤꯗ ꯕꯣꯜ ꯊꯥꯖꯤꯜꯂꯗꯤ ꯕꯦꯔꯥ ꯀꯥꯕꯩ ꯋꯥꯔꯤꯅꯤ
ꯃꯥꯅꯦ ꯑꯩꯈꯣꯏꯅ ꯍꯦꯛ ꯕꯣꯜꯁꯦ ꯄꯥꯝꯖꯔꯨꯗꯕ ꯑꯣꯏꯔꯗꯤ ꯑꯃꯨꯛ ꯐꯕ ꯕꯣꯜꯁꯦ ꯄꯥꯝꯃꯨꯕꯅꯤꯅ ꯑꯗꯨꯝ ꯅꯦꯅꯥ ꯇꯥꯅ ꯐꯖꯅ ꯐꯝꯃꯒ ꯍꯦꯛꯇ ꯌꯦꯡꯕꯁꯦ ꯍꯦꯛꯇ ꯅꯨꯡꯉꯥꯏꯈꯠꯂꯛꯏꯅꯦ ꯑꯗꯣ ꯕꯣꯜꯒꯤ ꯍꯧꯖꯤꯛꯁꯦ ꯚꯥꯏ ꯇꯥꯏꯃꯤꯡꯁꯦ ꯍꯦꯛꯇ ꯌꯥꯗꯦꯅꯦ ꯑꯥ ꯕꯣꯜꯒꯤꯗꯃꯛꯇ ꯇ꯭ꯔꯣꯜ ꯇꯧꯅꯕ ꯃꯌꯥꯝꯁꯤꯅ ꯍꯥꯏꯗꯤ ꯃꯥꯏ ꯃꯥꯏ ꯐꯦꯟꯅꯤꯍꯥꯏꯔꯁꯨ ꯑꯈꯣꯏꯅ ꯐꯦꯟ ꯑꯣꯏꯖꯔꯒꯁꯨ ꯌꯥꯝ ꯀꯥ ꯍꯦꯟꯅ ꯂꯨꯞꯁꯤꯟꯅ ꯑꯣꯏꯗꯦ ꯃꯤ ꯑꯇꯣꯞ ꯑꯇꯣꯞꯄ ꯃꯥꯏ ꯃꯥꯏ ꯐ꯭ꯔꯦꯟ ꯑꯣꯏꯕ ꯀꯥꯡꯕꯨꯁꯤꯗꯤ ꯍꯦꯛꯇ ꯌꯥꯗꯦꯅꯦ ꯏꯇꯥꯎ
ꯋꯥꯊꯣꯛꯇꯣ ꯇꯥꯗ꯭ꯔꯤꯕꯣ ꯌꯣꯠꯆꯩꯅ ꯀꯂꯦ ꯇꯧꯕꯗꯣ ꯐꯨꯠꯕꯣꯜꯒꯤ ꯍꯟꯗꯛ ꯀꯩꯅꯣ ꯌꯦꯡꯅꯕꯒꯤ ꯈꯠꯅꯔꯛꯇꯅ
ꯏꯁ ꯃꯥꯅꯤ ꯇꯧꯔꯤꯁꯦ ꯃꯥꯅꯦ ꯕꯣꯜꯒꯤꯗꯃꯛꯇ ꯍꯌꯦꯡ ꯌꯦꯡꯉꯣ ꯄꯨꯔꯥ ꯃꯤꯁꯤꯡꯖꯦ ꯄꯨꯔꯥ ꯋꯥꯔꯜ ꯀꯞ ꯏꯁꯇꯦꯗꯤꯌꯝꯗꯕꯥꯎ ꯈꯠꯅꯕ ꯆꯩꯅꯕꯑꯣ ꯇꯧꯔꯤꯗꯨꯅꯤ ꯃꯥꯏ ꯃꯥꯏ
ꯍꯣꯏ ꯃꯤ ꯃꯄꯥꯟꯂꯝꯗ ꯇꯧꯖꯕꯗꯤ ꯐꯔꯦꯅꯦ ꯑꯈꯣꯏ ꯃꯅꯤꯄꯨꯔꯗꯁꯨ ꯇꯧꯔꯤꯖꯤꯅꯤꯅꯦ
ꯃꯥꯅꯤꯅꯦ ꯇꯧꯔꯤꯁꯦ ꯂꯥꯏꯞꯁꯦ ꯌꯥ ꯕꯣꯜꯁꯦ ꯌꯥꯝꯅ ꯑꯈꯣꯏꯒꯤ ꯀꯩꯅꯣ ꯑꯣꯏꯔꯦ ꯍꯧꯖꯤꯛꯁꯦ ꯑꯃꯤꯅ ꯍꯦꯅ ꯃꯥꯏ ꯃꯥꯏ ꯐꯦꯟꯒꯤꯗꯃꯛꯇ ꯑꯈꯣꯏꯒꯤ ꯁꯤꯔꯒꯦ ꯕꯣꯠꯇꯒꯤ ꯍꯦꯟꯅ ꯕꯣꯟꯅ ꯍꯦꯟꯅ ꯃꯔꯨ ꯑꯣꯏꯅ ꯂꯧ
ꯍꯥꯏ ꯑꯗꯨꯅꯤ ꯃꯤꯗꯒꯤ ꯍꯦꯟꯅ ꯕꯣꯟꯅ ꯍꯦꯟꯅ ꯀꯩꯅꯣ ꯊꯥꯔꯛꯄꯗꯨꯅꯦ ꯇꯧꯅꯔꯛꯏꯁꯦ
ꯎꯝ ꯑꯗꯣ ꯀꯩꯁꯨ ꯑꯈꯣꯏ ꯄꯥꯝꯕꯝ ꯊꯣꯛꯄ ꯑꯗꯨꯝ ꯄꯥꯃ ꯂꯣꯏꯔꯦ ꯑꯗꯣ ꯃꯣꯏꯒꯤꯗꯃꯛꯇ ꯑꯈꯣꯏꯅ ꯀꯩꯅꯣ ꯇꯧꯕ ꯈꯣꯠꯄ ꯍꯣꯏ ꯃꯥ ꯃꯥꯥꯏ ꯐꯦꯟꯕꯨꯗꯤ ꯐꯦꯟꯅꯦ ꯑꯗꯨ ꯑꯣꯏꯁꯨ ꯁꯄꯣꯔꯠ ꯂꯩꯅꯔꯤꯕ ꯃꯌꯥꯝꯖꯤꯡꯁꯤꯅ ꯑꯗꯨꯒꯤꯗꯃꯛꯇ ꯈꯠꯅꯕꯣꯑꯣ ꯆꯩꯅꯕꯣꯑꯣ ꯂꯥꯎꯅꯕꯣꯑꯣ ꯇꯧꯅꯔꯤ ꯃꯌꯥꯝꯁꯦ ꯌꯦꯡꯕꯗ ꯐꯦꯁꯕꯨꯛꯀꯥꯁꯦ ꯄꯥꯏꯕ ꯅꯨꯡꯉꯥꯏꯔꯦ ꯍꯧꯖꯤꯛꯇꯤ ꯕꯣꯜꯒꯤꯗꯪ ꯕꯣꯜ ꯉꯥꯛꯇ ꯉꯥꯏꯔꯦ ꯁꯣꯁꯦꯟ ꯃꯦꯗꯤꯌꯥ ꯈꯨꯗꯤꯡꯃꯛ ꯅꯪ ꯑꯗꯨꯝ ꯊꯦꯡꯅꯩ
ꯁꯤꯗꯅꯕꯗ ꯁꯤꯗꯅꯕꯗ ꯊꯦꯡꯅꯔꯤꯕꯅꯤ ꯍꯧꯖꯤꯛꯇ ꯄꯥꯏꯔꯒ ꯇꯧꯔꯝꯃꯤꯃꯤꯅꯦ ꯌꯦꯡꯉꯝꯃꯤꯅꯤ ꯅꯣꯛꯅꯤꯡꯕꯅ ꯀꯌꯥ ꯑꯃꯅꯤ ꯑꯣꯏꯔꯤꯁꯦ
ꯃꯥꯅꯦ ꯕꯣꯜꯁꯦ ꯅꯨꯡꯗꯤ ꯅꯨꯡꯉꯥꯏꯕꯣ ꯑꯗꯣ ꯄꯥꯝꯖꯕ ꯍꯥꯏꯕꯅꯤꯅ ꯑꯗꯨꯝ ꯌꯦꯡꯕꯨꯗꯤ ꯌꯦꯡꯅꯤꯡꯕ ꯑꯗꯣ ꯁꯨꯝ ꯇꯧꯅꯔꯤꯕ ꯃꯌꯥꯝꯖꯤꯒꯤ ꯃꯑꯣꯡꯗꯣ ꯑꯃꯨꯛ ꯌꯦꯡꯉꯒ ꯑꯁ ꯈꯣꯏꯗꯤ ꯁꯨꯝ ꯑꯃꯨꯛꯁꯨ ꯏꯀꯥꯏꯔ ꯇꯧꯖꯦ ꯃꯣꯏꯒꯤꯗꯃꯛ ꯑꯈꯣꯏꯅꯒ ꯀꯩꯅꯣꯒ ꯇꯧꯕ ꯈꯣꯠꯄ ꯍꯥꯠꯇꯣꯛꯅꯕꯤ ꯈꯣꯠꯅꯕꯤ ꯐꯨꯅꯕꯤ ꯆꯩꯅꯕꯤ ꯍꯣꯏ ꯁꯨꯝꯕ ꯌꯥꯎꯗ꯭ꯔꯒꯁꯨ ꯑꯃꯨꯛ ꯕꯣꯜꯒꯤ ꯃꯍꯥꯎꯁꯤꯗꯤ ꯑꯃꯨꯛ ꯌꯥꯎꯔꯣꯏꯗꯩꯅꯤ ꯅ ꯁꯨꯝꯕꯩ ꯈꯔ ꯂꯩꯕꯁꯤꯅꯁꯨ ꯕꯣꯜꯒꯤꯁꯨ ꯑꯃꯨꯛ ꯈꯔ ꯅꯨꯡꯉꯥꯏꯔꯅꯤ ꯅꯠꯇ꯭ꯔꯥ
ꯑꯥ ꯑꯗꯨꯅꯁꯨ ꯑꯃꯨꯛ ꯑꯗ ꯅꯨꯡꯉꯥꯏꯍꯜꯂꯤ ꯂꯤꯅꯦ ꯐꯦꯁꯕꯨꯛꯇ ꯈꯠꯅꯔꯤ ꯆꯩꯅꯔꯤ ꯃꯌꯥꯝꯁꯤꯅ ꯐꯨꯠꯕꯣꯜꯒꯤ ꯃꯍꯥꯎ ꯑꯃꯨꯛ ꯍꯦꯟꯗꯤ ꯍꯦꯟꯀꯠꯂꯤꯝꯅꯤꯅꯦ
ꯃꯥꯅꯦ ꯁꯨꯝꯕꯁꯦ ꯌꯥꯎꯗ꯭ꯔꯒꯗꯤ ꯕꯣꯜꯓꯦ ꯃꯍꯥꯎ ꯌꯥꯎꯔꯣꯏꯗꯣꯏꯅꯦꯕ
ꯍꯣꯏ ꯍꯣꯏ ꯏꯆꯝ ꯆꯝꯗꯣꯏꯅꯦ ꯃꯣꯏꯅ ꯊꯨꯝ ꯃꯣꯔꯣꯛ ꯊꯥꯛꯄ ꯆꯞ ꯃꯥꯟꯅꯩꯑꯦꯕ ꯐꯦꯟꯈꯩꯖꯤꯅ ꯈꯠꯅꯔꯤ ꯃꯌꯥꯝ ꯈꯠꯅꯗꯅ ꯈꯣꯠꯇꯅ ꯇꯧꯔꯤ ꯃꯌꯥꯝꯖꯦ ꯑꯃꯔꯣꯝꯗ ꯍꯥꯏꯔꯒꯗꯤ ꯌꯦꯡꯕ ꯑꯗꯨꯝ ꯅꯨꯡꯉꯥꯏꯇ꯭ꯔꯣ ꯐꯦꯁꯕꯨꯛꯀꯁꯦ ꯄꯥꯏꯕ ꯃꯣꯏꯒꯤ ꯈꯠꯅ ꯆꯩꯅꯕꯗꯣ ꯑꯩ ꯀꯥꯃꯦꯟꯒꯖꯦ ꯄꯥꯔ ꯍꯦꯛꯇ ꯅꯨꯡꯉꯥꯏꯇ꯭ꯔꯣ
ꯃꯥꯅꯦ ꯅꯨꯡꯉꯥꯏ ꯔꯤꯝꯅꯤ ꯍꯦꯛ ꯈꯠꯅ ꯆꯩꯅꯕꯤ ꯈꯔꯁꯨ ꯌꯥꯎꯇ꯭ꯔꯒꯗꯤ ꯕꯣꯜ ꯃꯍꯥꯎꯁꯤ
ꯍꯣꯏ ꯍꯣꯏ ꯑꯗꯨꯅꯤꯅꯦ ꯍꯥꯏꯅꯩꯖꯦ
ꯕꯣꯜ ꯌꯦꯡꯉꯒ ꯑꯍꯤꯡ ꯈꯣꯏ ꯃꯅꯤꯄꯨꯔꯒꯤ ꯇꯥꯏꯃꯤꯡꯖꯤꯒꯗꯤ ꯃꯣꯏꯒꯤ ꯇꯥꯏꯃꯤꯡꯗꯨꯒꯗꯤ ꯆꯥꯟꯅꯗꯕꯅꯤꯅ ꯕꯣꯜꯖꯦ ꯑꯍꯤꯡ ꯉꯥꯛꯇ ꯇꯥꯏ ꯅꯪ ꯑꯍꯤꯡ ꯑꯍꯤꯡ ꯌꯦꯡ ꯒ ꯑꯗꯨꯝ ꯇꯨꯝꯕ ꯆꯥꯕꯖꯤꯅ ꯀꯃꯥꯏ ꯀꯃꯥꯏꯅ ꯇꯧꯔꯤꯕ
ꯑꯁ ꯇꯨꯝꯕꯗꯤ ꯌꯥꯗ꯭ꯔꯦ ꯇꯔꯥ ꯃꯈꯥꯏꯗꯩ ꯍꯧꯔꯒ ꯑꯃꯨꯛ ꯑꯥ ꯄꯨꯡ ꯑꯅꯤ ꯑꯅꯤ ꯃꯈꯥꯏꯒꯤꯗꯨꯒ ꯑꯃꯨꯛꯈ ꯌꯦꯡꯕꯗꯗꯤ ꯂꯣꯏꯔꯦꯅꯦ ꯑꯩꯗꯤ ꯄꯨꯡꯖꯦ ꯑꯆꯥꯏ ꯅꯨꯡꯗꯥꯡꯗꯨ ꯇꯨꯝꯗ꯭ꯔꯕꯅꯤꯗꯣ ꯅꯨꯡꯗꯥꯡꯗꯣ ꯇꯨꯝꯗ꯭ꯔꯕꯅꯤꯅ ꯑꯗꯨꯝ ꯑꯌꯨꯛ ꯅꯨꯡꯊꯤꯟꯒꯤ ꯊꯕꯛꯇꯤ ꯑꯐꯧ ꯌꯥꯗ꯭ꯔꯦ ꯄꯥꯡꯗ꯭ꯔꯦ ꯃꯥꯏ ꯊꯣꯛꯇ꯭ꯔꯦ ꯇꯧꯕꯗ ꯊꯕꯛ ꯆꯨꯐꯝ ꯂꯥꯛꯐꯝ ꯑꯝꯕꯧ ꯈꯪꯕ ꯅꯠꯇꯦꯗ ꯑꯗꯨꯝ ꯎꯏꯔꯨꯏ ꯊꯕꯛ ꯇꯧꯔꯦ ꯐꯔꯦ ꯑꯗꯨꯝ ꯎꯏꯔꯒ ꯑꯗꯨꯝ ꯂꯩꯗꯣꯏꯅꯦ ꯇꯧꯔꯤꯁꯦ ꯇꯧꯐꯝ ꯂꯥꯛꯐꯝ ꯈꯪꯗꯦꯅꯦ ꯅꯪꯅ ꯀꯔꯝ ꯀꯔꯝ ꯇꯧꯔꯤꯕ
ꯑꯩ ꯑꯗꯨꯝ ꯆꯞ ꯃꯥꯟꯅꯩꯅꯦ ꯅꯨꯡꯗꯥꯡ ꯕꯣꯜ ꯌꯦꯡ ꯂꯩꯔꯃꯤꯅ ꯑꯍꯤꯡ ꯑꯃ ꯇꯨꯝꯃꯛꯇꯕ ꯍꯥꯏꯖꯦ ꯏꯁꯥꯗꯗꯤ ꯄꯨꯔꯥ ꯍꯥꯏꯕꯗꯤ ꯋꯥꯕꯒ ꯆꯞ ꯃꯥꯟꯅꯔꯦ ꯑꯌꯨ ꯅꯨꯡꯊꯤꯟꯗ ꯑꯗꯨꯝ ꯅꯨꯡꯗꯥꯡ ꯑꯣꯏꯅ ꯂꯩꯔꯦ ꯅꯨꯡꯗꯥꯡꯅ ꯑꯗꯨꯝ ꯕꯣꯟ ꯌꯦꯡꯗꯅ ꯑꯗꯨꯝ ꯇꯧ ꯂꯩꯔꯦ ꯑꯗꯨꯅ ꯌꯥꯗ꯭ꯔꯦ ꯊꯕꯛ ꯏꯪꯈꯥꯡ ꯑꯝꯇ ꯃꯥꯏ ꯄꯥꯛꯅ ꯇꯧ ꯉꯝꯗ꯭ꯔꯦ ꯅꯨꯡꯗꯤꯟꯒꯖꯦ ꯍꯥꯏꯗꯤ ꯏꯁꯥꯗꯣ ꯇꯨꯝꯗꯕꯅꯤꯅ ꯄꯥꯡꯒꯟꯖꯨ ꯌꯥꯎꯗ꯭ꯔꯦ ꯑꯗꯨꯝ ꯇꯧꯔꯒ ꯇꯨꯝꯗꯕꯤ ꯈꯣꯠꯇꯕꯤ ꯑꯗꯨꯝ ꯇꯧꯔ ꯂꯩꯕꯅꯤꯅ ꯄꯣꯠꯇꯣ ꯌꯥꯔꯛꯇ꯭ꯔꯦꯕ ꯍꯧꯖꯤꯛꯇꯤ ꯂꯥꯏꯐꯁꯦ ꯄꯣꯟ ꯕꯣꯟꯗ
ꯍꯛꯆꯥꯡ ꯖꯦ ꯌꯥꯗ꯭ꯔꯦ ꯎꯝ ꯕꯣꯜꯖꯤ ꯑꯃꯇꯪ ꯂꯣꯏꯗ꯭ꯔꯒꯗꯤ ꯊꯕꯛ ꯆꯠꯇꯕ‌ ꯉꯝꯃꯔꯣꯏ ꯇꯥꯏ
ꯃꯥꯅꯤꯅꯦ ꯈꯣꯏꯅ ꯕꯣꯜꯖꯦ ꯑꯃꯨꯛ ꯄꯥꯝꯖꯔꯨꯗꯕꯨ ꯑꯣꯏꯗꯤ ꯑꯃꯨꯛꯁꯨ ꯐꯕ ꯄꯥꯝꯖꯔꯣꯝꯃꯤꯅ ꯕꯣꯜꯒꯤꯗꯃꯛ ꯇꯅꯦꯅ ꯈꯣꯏꯅ ꯌꯦꯡꯗꯅ ꯈꯣꯠꯇꯅ ꯇꯧꯔꯣꯅꯤꯅ ꯌꯥꯗ꯭ꯔꯦꯅ ꯇꯧꯔꯤꯁꯦ
ꯑ
ꯗꯨꯅꯤ ꯇꯧꯔꯤꯁ ꯍꯧꯖꯤꯛꯀꯥꯟꯖꯤꯕꯨ ꯕꯣꯜꯁꯤ ꯅꯠꯇꯕꯅꯦ ꯑꯩꯈꯣꯏꯒꯤ ꯑꯇꯣꯞꯄ ꯑꯩꯈꯣꯏꯒꯤ ꯊꯕꯛ ꯏꯪꯈꯥꯡ ꯑꯇꯣꯞꯄ ꯀꯩꯌꯥꯝ ꯆꯠꯅꯤꯡꯉꯥꯏ ꯆꯠꯇ꯭ꯔꯕꯣ
ꯊꯕꯛꯁꯦ ꯂꯥꯛꯑꯗꯤ ꯈꯈꯥ ꯆꯠꯂꯦ ꯅꯠꯇ꯭ꯔꯗꯤ ꯏꯆꯠ ꯆꯠꯇꯦꯗ
ꯕꯣꯜꯗ ꯑꯗꯨꯝ ꯑꯌꯥꯝꯕ ꯑꯗꯨꯝ ꯀꯩꯅꯣ ꯇꯧꯔ ꯂꯩꯔꯦ ꯅꯨꯡꯉꯥꯏꯅ ꯑꯗꯨꯝ ꯌꯦꯡꯂꯩꯔꯦ
ꯅꯣꯡ ꯐꯥꯗꯣꯛ ꯊꯕꯛꯀ ꯀꯧꯔꯛꯄ ꯑꯥ ꯅꯣꯡ ꯐꯥꯗꯣꯛ ꯊꯕꯛꯀ ꯀꯧꯔꯛꯄ ꯌꯥꯎꯋꯦꯕꯀꯣ
ꯑꯥ
ꯑꯗ ꯕꯣꯜꯒ ꯕꯣꯜꯒ ꯌꯦꯡꯉꯧꯗꯗꯤ ꯑꯍꯤꯡꯗꯣ ꯇꯨꯝꯗ꯭ꯔꯕꯅꯤꯅ ꯊꯕꯛ ꯀꯧꯕꯗ ꯎꯏꯕꯗ ꯎꯏꯕꯗꯕ ꯊꯕꯛꯀ ꯇꯧꯕ ꯂꯛꯐꯝꯒ ꯑꯝꯇ ꯈꯪꯕꯖꯠꯅꯠꯇꯦꯗ ꯊꯕꯛꯀ ꯆꯠꯊꯣꯛꯑꯗꯤ ꯑꯁꯤꯕꯨꯗꯤ ꯊꯕꯛ ꯂꯥ ꯊꯕꯛ ꯂꯥꯛꯇꯝꯅꯤꯅ ꯍꯥꯏꯗꯤ ꯈꯔ ꯅꯨꯡꯉꯥꯏꯅ ꯂꯩ ꯂꯩ ꯉꯝꯃꯤꯅꯤ ꯅꯠꯇ꯭ꯔꯗꯤ ꯊꯕꯛ ꯀꯩ ꯆꯠꯊꯣꯛꯑꯗꯤ ꯏꯃꯥꯏ ꯊꯕꯛꯀ ꯇꯧꯕ ꯂꯥꯛꯐꯝ ꯈꯪꯕ ꯅꯠꯇꯦꯗ ꯍꯣꯏ ꯎꯏꯔꯥ ꯂꯩꯔꯤꯝ ꯅꯠꯇꯦ ꯎꯏꯔꯤꯝꯃꯤꯅꯦ
ꯑꯗꯨꯅꯤꯅꯦ ꯕꯣꯜꯒꯤꯗꯃꯛꯇ ꯑꯩꯈꯣꯏꯅ ꯇꯨꯝꯗ ꯆꯥꯗꯕ ꯌꯦꯡꯉꯤꯅꯤꯅꯦ ꯃꯥꯏ ꯃꯥꯏ ꯄꯥꯝꯖꯕ ꯍꯥꯏꯁꯦ
ꯍꯣꯏ ꯄꯥꯝꯖꯔꯨꯕꯁꯦ ꯁꯤ ꯉꯥꯛꯇꯅꯤꯅꯦ ꯋꯥꯔꯁꯨ ꯋꯥꯅ ꯅꯨꯡꯗꯤꯠ ꯅꯨꯡꯉꯥꯏꯔꯦ ꯌꯦꯡꯕꯗꯣ ꯋꯥꯖꯩ ꯍꯥꯏꯕꯩ ꯋꯥꯅꯤ ꯋꯥꯖꯔꯁꯨ ꯅꯨꯡꯗꯥꯡꯗꯨꯗꯤ ꯅꯨꯡꯉꯥꯏꯌꯦꯕ ꯌꯦꯡꯕꯗꯣ
ꯃꯥꯅꯦ ꯅꯨꯡꯉꯥꯏꯇ꯭ꯔꯗꯤ ꯀꯩꯅꯣ ꯕꯣꯜꯒꯤꯗꯃꯛꯇꯅꯤꯅꯦ ꯑꯩꯈꯣꯏꯅ ꯊꯕꯛ ꯏꯪꯈꯥꯡ ꯆꯠꯄꯕꯣꯗ ꯃꯤꯠ ꯀꯥꯏꯁꯤ ꯎꯏꯔꯨꯝ ꯎꯔꯨꯝꯕ ꯇꯧꯔꯒ ꯑꯩꯈꯣꯏꯅ ꯌꯦꯡꯉꯤꯁꯦ ꯑꯍꯤꯡ ꯌꯦꯡꯉꯒ ꯅꯨꯃꯤꯗꯥꯡ ꯇꯨꯝꯗ꯭ꯔꯝꯅꯤꯅ ꯑꯍꯤꯡ ꯇꯨꯝꯗ꯭ꯔꯝꯅꯤꯅ ꯑꯌꯨꯅꯨꯡꯊꯤꯟꯗꯗꯤ ꯍꯦꯛꯇ ꯋꯥꯕ ꯍꯥꯏꯗꯣ ꯑꯣꯏꯔꯦ
ꯍꯣꯏ ꯍꯣꯏ ꯅꯍꯥꯛꯀ ꯐꯝꯗꯣꯔꯨꯕꯁꯦ ꯑꯗꯨꯝ ꯎꯏꯔꯛꯄꯖꯥꯠꯅꯤꯗ ꯇꯨꯝꯃꯒ ꯂꯩꯔꯝꯕꯖꯥꯠꯅꯤꯗ ꯉꯥꯡꯉꯛꯄꯅ ꯀꯣꯡꯒꯥꯏ ꯑꯥꯝꯅꯤꯗ ꯇꯧꯔꯛꯏꯁꯦ ꯊꯕꯛ ꯅꯍꯥꯛ ꯁꯨꯔꯤꯉꯩꯗꯨꯗ ꯍꯥꯏꯗꯤ ꯐꯛ ꯑꯗꯨꯝ ꯐꯤꯠ ꯇꯧꯒꯞꯖꯥꯠꯅꯤꯅꯦ ꯐꯝꯃꯤꯉꯩꯗꯨꯗ ꯑꯗ ꯉꯥꯡꯄꯁꯨ ꯀꯣꯡꯒꯥꯏ ꯑꯝꯅꯤ ꯇꯧꯔꯤꯁꯤ
ꯎꯝ
ꯐꯨꯠꯕꯣꯜ ꯄꯝꯖꯨꯕꯩ ꯉꯥꯛꯇꯅꯤꯅꯦ ꯊꯣꯛꯏ ꯃꯌꯥꯝꯁꯦ
ꯃꯥꯅꯤ ꯌꯨꯝꯗꯩꯕꯨ ꯏꯃꯥꯅꯒ ꯊꯕꯛ ꯑꯝꯇ ꯇꯧ ꯍꯥꯏꯁꯦ ꯑꯌꯨꯅꯨꯡꯊꯤꯟꯗ ꯑꯍꯤꯡꯗꯨ ꯕꯣꯜ ꯌꯦꯡꯉꯃꯤꯅ ꯋꯥꯔꯃꯤꯅ ꯇꯨꯝꯕ ꯌꯥꯗ꯭ꯔꯦ ꯑꯗꯒꯤ ꯑꯩ ꯅꯨꯡ ꯑꯌꯨꯛ ꯅꯨꯡꯊꯤꯟ ꯇꯨꯝ ꯂꯩꯔꯦ ꯌꯨꯝꯒꯤ ꯀꯣꯟꯊꯤ ꯆꯥꯕꯅꯁꯨ ꯀꯣꯡꯒꯥꯏ ꯑꯃ ꯊꯕꯛ ꯇꯧꯅꯤ ꯈꯪꯗꯦ ꯕꯣꯟꯗ ꯑꯗꯨꯝ ꯌꯦꯡꯂꯩ ꯌꯦꯡꯂꯦ ꯑꯩꯈꯣꯏꯅ ꯅꯍꯥꯥꯁꯦ ꯑꯃꯨꯛ ꯑꯣꯏꯔꯨꯃꯤꯅ ꯕꯣ ꯅꯨꯡꯁꯦ ꯄꯥꯝꯕꯅꯤꯅ ꯏꯗꯨꯝ ꯌꯦꯡꯅꯤꯡꯉꯦ
ꯑꯗꯨꯅꯤ ꯑꯗꯨꯅꯤ ꯑꯩꯁꯨ ꯉꯥꯡꯉꯝꯃꯤꯅꯤ ꯑꯩꯈꯣꯏ ꯏꯃꯥꯅ ꯑꯃꯨꯛ ꯅꯨꯡꯗꯥꯡ ꯅꯨꯡꯗꯥꯡꯗꯤ ꯇꯨꯝꯗ꯭ꯔꯕꯅꯤꯅ ꯅꯨꯡꯊꯤꯟ ꯇꯨꯝꯃꯦꯗꯅ ꯅꯨꯡꯊꯤꯟ ꯊꯨꯝꯕꯁꯤ ꯌꯥꯝ ꯉꯥꯡꯉꯦꯕ ꯏꯃꯥꯅ
ꯎꯝ
ꯑꯉꯥꯡ ꯉꯝꯃꯤꯉꯩ ꯑꯩꯁꯨ ꯅꯨꯡꯕꯨ ꯅꯨꯡ ꯑꯌꯨꯛ ꯅꯨꯡꯊꯤꯟ ꯅꯨꯡꯗꯥꯡꯗꯅ ꯕꯣꯜ ꯌꯦ ꯂꯩ ꯅꯨꯡꯊꯤꯟꯗꯅ ꯇꯨꯝ ꯂꯩꯔꯦ ꯂꯣꯏ ꯇꯥꯏꯌꯣꯟꯅꯔꯦ ꯅꯥ ꯅꯣꯏ ꯇꯧꯔꯤꯁꯦ ꯀꯩꯅꯣꯅ ꯍꯛꯆꯥꯡꯒ ꯑꯝꯕꯧ ꯌꯥꯔꯣꯏꯗ ꯉꯥꯡꯕꯗ ꯉꯥꯡꯕꯗ ꯂꯣꯏꯔꯝꯅꯤ
ꯑꯗꯨꯅꯤ ꯆꯞ ꯃꯥꯟꯅꯩꯅꯦ ꯑꯩꯁꯨꯅꯤꯅꯦ ꯌꯨꯝꯒꯤ ꯊꯕꯛ ꯏꯪꯈꯥꯡ ꯑꯃ ꯇꯧꯗꯨꯕ ꯌꯥꯎꯗ꯭ꯔꯦ ꯕꯣꯟꯅꯦꯅ ꯑꯗꯨꯝ ꯇꯧ ꯂꯩꯔꯃꯤꯅ ꯑꯗꯩ ꯑꯍꯤꯡ ꯑꯍꯤꯡꯅ ꯇꯨꯝꯗ꯭ꯔꯦ ꯑꯌꯨꯛꯗꯤꯟꯅ ꯑꯗꯨꯝ ꯇꯨꯝ ꯂꯩꯔꯦ ꯅꯪ ꯕꯣꯟꯗꯨꯅ ꯍꯌꯦꯡ ꯆꯥꯕ ꯆꯥꯔ ꯃꯤꯅꯦ ꯄꯣꯟꯒꯤꯗꯃꯛꯇꯅꯤ ꯇꯧꯔꯤꯁꯦ ꯃꯥꯏ ꯃꯥꯏ ꯄꯥꯝꯖꯕ ꯍꯥꯏꯁꯦ ꯑꯩꯈꯣꯏꯁꯨ ꯄꯥꯝꯃꯤ ꯃꯤꯅꯤ꯫ ꯅꯍꯥ ꯈꯨꯗꯤꯡꯃꯛ ꯕꯣꯟꯁꯨ ꯂꯣꯏ ꯄꯥꯝꯅꯔꯤ ꯉꯥꯛꯇꯅꯤꯅꯦ ꯑꯗꯨꯅꯕꯨ ꯅꯪꯁꯨ ꯇꯨꯝꯗꯕꯤ ꯌꯦꯡꯉꯤꯃꯤ ꯅꯠꯇ꯭ꯔꯥ
ꯎꯝ ꯈꯣꯟꯊꯤꯁꯦ ꯆꯥꯖꯔꯁꯨꯅꯨ ꯀꯌꯥꯝ ꯀꯨꯏ ꯆꯥꯅꯤ ꯋꯥꯔꯜ ꯀꯞ ꯕꯣꯛꯇꯅꯤ ꯈꯟꯗꯅ ꯑꯗꯨꯝ ꯆꯥꯊꯣꯛꯏꯗꯣ ꯍꯔꯥꯎ ꯍꯔꯥꯎ ꯀꯩꯗꯤ ꯎꯄꯥꯏ ꯂꯩ ꯄꯥꯕꯖꯔꯨꯕꯩꯗꯤ ꯄꯥꯝꯖꯔꯨꯕꯩꯅꯤ ꯈꯟꯗꯣꯛꯇꯅ ꯑꯗꯨꯝ ꯀꯣꯟꯇꯤꯁꯦ ꯍꯔꯥꯎ ꯍꯔ ꯑꯗꯨꯝ ꯆꯥꯔꯦ ꯑꯗꯣ ꯑꯩꯁꯨ ꯀꯔꯤꯝ ꯈꯨꯝꯗ꯭ꯔꯦ ꯏꯃꯥꯅ ꯉꯥꯡꯉꯄꯗꯣ
ꯎꯝ
ꯍꯥꯏꯗꯤ ꯍꯣꯏ ꯑꯩꯅ ꯇꯧꯋꯔꯤꯗ ꯂꯥꯟꯑꯗꯤ ꯂꯥꯜꯂꯤꯉꯩꯗꯩꯁꯨ ꯅꯨꯡꯗꯤ ꯅꯨꯡꯉꯥꯏꯔꯕ ꯀꯧꯕꯅꯤꯅ ꯑꯗꯨꯝ ꯇꯥꯔꯦ ꯑꯗꯨꯝ ꯅꯣꯡ ꯅꯣꯛꯇꯅ ꯋꯥ ꯀꯐꯧꯇꯅꯤ ꯈꯟꯗꯣꯛꯇꯅ ꯑꯗꯨ ꯅꯠꯇ꯭ꯔꯗꯤ ꯀꯩꯗꯤ ꯎꯄꯥꯏ ꯂꯩ
ꯃꯥꯅꯦ ꯑꯁ ꯑꯗꯨꯅꯤꯅꯦ ꯋꯥꯔꯜ ꯀꯞꯁꯤ ꯂꯣꯏꯔꯒ ꯅꯦꯅꯥ ꯇꯅꯥꯥꯏꯅ ꯇꯨꯝꯕꯩ ꯇꯧꯔꯒ ꯌꯨꯝ ꯅꯨꯡꯒꯤ ꯊꯕꯛ ꯏꯪꯈꯥꯡ ꯇꯧꯕꯁꯤ ꯑꯃꯨꯛ ꯈꯔ ꯃꯇꯦꯡ ꯏꯃꯥ ꯏꯄꯥ ꯃꯇꯦꯡ ꯄꯥꯡꯕ ꯑꯃ ꯈꯔ ꯌꯥꯎꯕ ꯍꯥꯏꯗꯨꯅꯤ ꯚꯥꯏ ꯅꯠꯇ꯭ꯔꯒꯗꯤ ꯎꯄꯥꯏ ꯂꯩꯔꯔꯣꯏ
ꯃꯥꯅꯦ ꯃꯥꯅꯤ
ꯍꯌꯦꯡꯁꯤꯕꯨ ꯕꯣꯟꯁꯤꯕꯨ ꯀꯅꯥ ꯀꯅꯥ ꯂꯩꯒꯦꯅꯦ ꯅꯪ ꯄꯥꯝꯖꯕ ꯐꯦꯟꯗꯣ ꯍꯌꯦꯡ ꯇꯥꯒꯨꯝ ꯇꯧꯗꯥꯏꯅꯦ
ꯍꯣꯏꯅꯦ ꯍꯌꯦꯡ ꯁꯨꯝ ꯍꯌꯦꯡꯗꯤ ꯇꯥꯔꯝꯃꯣꯏ ꯑꯩ ꯀꯩꯅꯣ ꯇꯥꯝꯗꯧ ꯃꯥꯜꯂꯦ ꯍꯌꯦꯡꯗꯤ ꯇꯥꯝꯗꯧ ꯃꯥꯟꯗꯦ
ꯍꯣꯔꯦꯟ ꯅꯨꯡꯗꯥꯡꯗꯩꯗꯤ ꯕꯣꯜꯁꯦ ꯑꯗꯨꯝ ꯈꯔ ꯑꯗꯨꯝ ꯌꯦꯡꯕ ꯑꯗꯨꯝ ꯅꯨꯡꯉꯥꯏꯔꯅꯤꯅꯦ ꯅꯣꯡꯉꯥꯂꯝꯗ
ꯍꯣꯏꯅꯦ ꯍꯣꯏ ꯍꯣꯏ ꯂꯩꯍꯧꯕꯤ ꯀꯥꯡꯕꯨ ꯌꯧꯔꯛꯑꯃꯤꯅ
ꯎꯝ
ꯅꯨꯡꯉꯥꯏꯔꯦ ꯅꯪꯗꯤ ꯀꯅꯥꯗ ꯁꯞꯄꯣꯔꯠ ꯇꯧꯒꯦ
ꯑꯩꯕꯨꯗꯤ ꯑꯥꯔꯖꯦꯟꯇꯤꯅꯥꯗ ꯁꯞꯄꯣꯔꯠ ꯇꯧꯋꯦ ꯑꯗꯣ ꯑꯔ ꯇꯅꯥ ꯁꯞꯄꯣꯔꯠ ꯇꯧꯔꯁꯨ ꯚꯥꯏ ꯕꯣꯜꯁꯤꯗꯤ ꯑꯗꯨꯝ ꯑꯩꯈꯣꯏ ꯁꯞꯄꯣꯔꯠ ꯈꯛꯀꯤ ꯑꯣꯏꯟꯇꯦꯗ ꯑꯗꯨꯝ ꯇꯣꯞ ꯇꯣꯞꯄ ꯇꯤꯝꯅ ꯁꯥꯟꯅꯔꯁꯨ ꯑꯗꯨꯝ ꯌꯦꯡꯅꯤꯡꯕ ꯍꯥꯏꯁꯦ ꯑꯗꯨꯝ ꯌꯦꯡꯅꯤꯡꯉꯤꯗ ꯐꯪꯕꯅꯤꯅ ꯑꯗꯨꯝ ꯌꯦꯡ ꯂꯩꯁꯤꯅꯤ ꯑꯩ ꯁꯄꯣꯔꯠ ꯈꯛ ꯌꯦꯡꯕꯗꯨꯗꯤ ꯀꯩꯁꯨ ꯅꯪꯁꯨ ꯌꯦꯡꯅꯤꯡꯉꯝꯃꯣꯏꯗ ꯑꯗꯨꯝ ꯄꯨꯂꯞ ꯃꯄꯨꯡ ꯐꯥꯅ ꯑꯗꯨꯝ ꯌꯦꯡꯅꯤꯡꯉꯝꯒꯅꯤ
ꯄꯨꯂꯞ ꯌꯦꯡꯕꯗꯅꯤꯅꯦ ꯍꯛꯆꯥꯡ ꯐꯤꯕ ꯁꯣꯛꯏꯁꯦ ꯏꯁꯥ ꯏꯁꯥꯒꯤ ꯄꯥꯝꯖꯕ ꯇꯤꯝꯗꯨꯇꯪ ꯌꯦꯡꯉꯗꯤ ꯀꯩꯁꯨ ꯁꯣꯏꯗꯕ ꯍꯥꯏꯗꯤ ꯑꯃꯨ ꯑꯃꯥꯃꯨ